ꯎꯝ ꯀꯩꯅꯣꯠ ꯈꯗꯨꯅ
ꯇꯔꯣꯕ꯭ꯔꯅꯦ
ꯅꯪꯉ ꯐꯣꯟ ꯇꯧꯔꯛꯑꯝꯃꯦ ꯑꯩ ꯄꯥꯏꯈꯠꯂꯦ ꯅꯪꯒꯊꯛꯁꯦ ꯍꯗ ꯑꯣꯏ
ꯑꯩ ꯀꯣꯂ ꯃꯥꯉꯦ ꯆꯧꯅꯤꯡꯒꯦ
ꯀꯩꯗꯧꯔꯤꯅꯣ
ꯑꯩ ꯆꯨꯝꯐꯥ ꯃꯝ ꯃ
ꯂꯩꯗ ꯋꯥꯒ
ꯐꯣꯟ ꯇꯧꯔꯛꯏꯁꯤꯅꯦ ꯌꯇ꯭ꯌꯨꯨꯞ ꯉꯥꯏꯍꯥꯛ ꯌꯦꯡꯉꯝꯕꯅꯦ ꯑꯩꯁꯦ
ꯀ ꯌꯥꯝ ꯈ ꯆꯠꯂꯁꯦ
ꯂꯣꯏꯔꯒꯅꯤꯗ ꯑꯩꯗꯤ ꯊꯕꯛ ꯂꯣꯏꯗ꯭ꯔꯤꯀꯥꯟ ꯐꯣꯟꯒ ꯌꯦꯡꯗꯦꯗ
ꯋꯥ ꯑ ꯃꯅ ꯃꯣ ꯃꯠꯇ꯭ꯔꯣ
ꯊꯕꯛꯈꯩ ꯂꯣꯏꯁꯤꯜꯂꯀꯥꯟꯗ ꯒ꯭ꯌꯥꯟ ꯇꯥꯅ ꯐꯣꯟ ꯌꯦꯡꯕ ꯐꯩꯕ ꯅꯠꯇ꯭ꯔꯗꯤ ꯑꯩ ꯂꯩꯐꯝ ꯈꯪꯗꯕꯤ ꯑꯃ ꯇꯧꯋꯦꯕ ꯑꯁ ꯑꯩ ꯑꯗꯨꯁꯨ ꯇꯧꯗ꯭ꯔꯤ ꯑꯩ ꯑꯗꯨꯁꯨ ꯂꯣꯏꯗ꯭ꯔꯤꯑꯅ ꯑꯩꯁꯦ ꯄꯥꯈꯠꯂꯒꯩꯅ ꯈꯪꯗꯦꯗ ꯁꯥꯟꯇꯤ ꯑꯃ ꯐꯪꯗꯦ ꯏꯁꯥꯁꯤꯗ ꯆꯥꯅꯤꯡ ꯆꯃꯥꯡ ꯁꯝꯅꯗꯦ ꯁꯣꯔ ꯍꯣꯟꯕꯒꯁꯤꯦ ꯈꯔ ꯈꯔ ꯇꯧꯗ ꯌꯥꯗ꯭ꯔꯦꯅꯦ ꯑꯉꯥꯡ ꯅꯠꯇ꯭ꯔꯦꯅꯦ
ꯍꯣꯏꯅꯦꯍꯦꯛ ꯑꯩꯅ ꯍꯥꯏꯕꯗꯣ ꯄꯨꯛ ꯂꯥꯎ ꯇꯔꯛꯄ ꯑꯗꯨ
ꯇꯥꯔꯦ
ꯑꯩꯅ ꯍꯥꯏꯕꯗꯤ ꯐ ꯐ ꯉꯇ ꯍꯥꯏꯕꯤꯌꯨꯅꯤꯗ
ꯃꯥꯅꯤ ꯃꯥꯅꯤ ꯒꯨꯔꯨꯁꯦ ꯒ꯭ꯌꯥꯟꯒꯤ ꯍꯧꯔꯛꯐꯝꯅꯤ
ꯀꯁꯤ
ꯒꯨꯔꯨꯗꯤ ꯒ꯭ꯌꯥꯟꯒꯤ ꯍꯧꯔꯛꯐꯝꯅꯦ
ꯑꯣ ꯀꯣ ꯀꯩ ꯀꯩꯅꯣ ꯀꯩꯅꯣ ꯀꯩꯅꯣ ꯀꯩꯅꯣ ꯀꯩꯅꯣ ꯑꯩꯅ ꯀꯩꯅꯣꯃꯨꯛ ꯍꯥꯏꯒꯦ ꯇꯧꯔꯝꯕꯗꯣ ꯀꯩꯅꯣ ꯅ ꯍꯣꯡꯉꯝꯃꯣ ꯍꯥꯏꯕ
ꯍꯥ
ꯇꯣꯡꯉꯕꯣ
ꯆꯥꯛꯄ ꯀꯩꯅꯣ ꯔꯥꯏꯁ ꯀꯨꯀꯔꯅ ꯊꯣꯡꯍꯧꯔꯦ
ꯋꯥ
ꯑꯩꯅ ꯐꯦꯔꯤ ꯊ ꯍꯦ ꯔꯅꯤ ꯕꯂꯗ꯭ꯔꯤ ꯀ ꯄꯥꯂꯦ ꯦꯂꯗ꯭ꯔꯤꯗ ꯑꯗꯨ ꯁꯔ ꯇ꯭ꯔꯥꯛ ꯂ ꯉꯥꯟꯁꯤꯂ ꯃ
ꯑꯗꯨꯅ ꯌꯥꯔꯕ ꯍꯥꯏꯁꯦ
ꯌꯥꯔꯅꯤ ꯀꯩꯅꯦꯠꯍꯟꯗ꯭ꯔꯤ ꯇꯥꯎꯜꯂꯅꯤ ꯉꯥꯔꯥꯎ ꯂꯩꯌꯦꯕꯀꯣ ꯉꯥ ꯑꯇꯥꯎꯕ ꯂꯩꯌꯦꯕꯀꯣ
ꯑꯣ
ꯑꯗꯨꯗꯨꯅ ꯑꯗꯨꯝ ꯉꯥꯔꯛꯑꯣꯔꯅꯤ ꯄꯜꯍꯟꯗ꯭ꯔꯤ ꯏꯔꯣꯝꯕ ꯑꯗꯨꯝꯒ ꯀꯩꯅꯦ ꯍꯥꯎꯔꯤ ꯀꯩꯅꯣ ꯌꯥꯔꯤ ꯀꯩꯅꯣ
ꯔꯟꯗ ꯔꯃꯟꯗꯕꯔ
ꯌꯦꯁ
ꯃꯤꯅꯗ ꯀꯌꯥꯅꯍꯥꯏꯖꯦ
ꯄꯕꯂꯟꯗꯔꯤ
ꯑꯃ
ꯑꯁ ꯀꯅꯥ ꯑꯍꯃꯟꯖꯤ ꯀꯅꯥ ꯆꯥꯗꯦꯕ ꯑꯍꯟꯖꯤ ꯇꯔꯨꯛ ꯃꯨꯛꯅꯦ ꯕꯦꯜꯍꯟꯗ꯭ꯔꯤ ꯍꯥꯏꯅ ꯑꯃ ꯄꯤꯛꯇ꯭ꯔ ꯄꯤꯛꯄ ꯀꯩ ꯍꯥꯏꯗꯣꯏꯅꯣ ꯇꯦꯟꯕꯗꯣ ꯏꯟꯇꯥꯒ꯭ꯔꯤꯟ ꯑꯣꯏꯕꯗꯨ ꯅꯠꯇꯦꯕ
ꯎꯝ
ꯈꯔ ꯈꯔ ꯆꯥꯎꯕ ꯑꯃ ꯂꯩꯗꯅ
ꯑ ꯔꯅ ꯈ ꯍꯥꯏꯆꯦ
ꯑ ꯈꯔ ꯆꯥꯎꯕ ꯐ ꯂꯟꯗ꯭ꯗꯣ ꯈꯪꯗ꯭ꯔꯣ ꯑꯃ ꯑ ꯄꯄꯤꯛꯄ ꯒ꯭ꯔꯤꯟ ꯌꯥꯝ ꯗꯔꯛ ꯒ꯭ꯔꯤꯟ ꯑꯣꯏꯕ ꯇꯦꯟꯕꯗꯨ ꯅꯠꯇꯕꯤ ꯑꯃ ꯈꯔ ꯆꯥꯎꯕ ꯈꯔ ꯋꯥꯛꯊꯣꯛꯄ ꯒ꯭ꯔꯤꯟꯗ ꯈꯔ ꯋꯥꯕꯗ ꯈꯔ ꯆꯥꯎꯕ ꯑꯃ ꯂꯩꯕꯗꯣ ꯈꯪꯕ꯭ꯔꯥ ꯚꯦꯂꯦꯟꯗ꯭ꯔꯤꯗ
ꯍ ꯋꯥꯂ ꯐꯗ
ꯑꯥ ꯑꯗꯨꯗ ꯑꯗꯨꯗꯨꯅꯦꯕ ꯑꯗꯨ ꯍꯥꯎꯋꯦ ꯑꯩꯗꯤ ꯑꯕꯂ
ꯑꯅꯦ ꯃꯅꯁ ꯁꯨ꯭ꯔꯕ
ꯁꯨꯏꯌꯦ ꯑꯩꯅ ꯈꯪꯕꯗ ꯑꯗꯨ ꯑꯅꯤꯗꯨꯅꯦ ꯑꯇꯩꯁꯨ ꯂꯩꯔꯝꯕ ꯌꯥꯏ ꯑꯇꯩꯗꯤ ꯑꯩ ꯈꯪꯗꯦ ꯑꯃ ꯑꯃ ꯑꯃ ꯇꯒꯔꯤꯦꯟ ꯑꯣꯏꯕꯗꯨꯗꯤꯅꯦ
ꯂ ꯃꯥ ꯗꯤ ꯌꯥꯝ ꯊꯨꯅ ꯂꯤꯒꯟꯕ꯭ꯔꯥ ꯈꯪꯗꯦ ꯑꯩꯅ ꯑꯗꯨꯝ ꯊꯦꯡꯅꯕ ꯃꯥꯁꯦ ꯂꯤꯕꯇ ꯌꯥꯎꯔꯝꯃꯦꯕꯀꯣ ꯑꯗꯨꯒ ꯑꯃ ꯈꯔ ꯋꯥꯕꯗꯨꯗꯤꯅꯦ ꯃꯥꯗꯤ ꯅꯧꯒꯜꯂꯦꯕ ꯍꯦꯛꯇ ꯑꯌꯥꯝꯕ ꯃꯇꯝꯗ ꯈꯪꯗꯦ ꯑꯩꯅ ꯑꯩꯈꯣꯏꯗ ꯑꯗꯨꯝ ꯄꯥꯜꯂꯒ ꯑꯩꯈꯣꯏ ꯃꯥꯅ ꯅꯧ ꯅꯧ ꯍꯦꯜꯂꯛꯄ꯭ꯔꯥ ꯍꯥꯏꯗꯤ ꯑꯩ ꯈꯪꯗ꯭ꯔꯦ ꯑꯗꯨꯒ ꯑꯃ ꯗꯥꯒ꯭ꯔꯦꯟ ꯑꯣꯏꯕꯗꯨꯗꯤ ꯑꯩꯈꯣꯏꯗ ꯑꯃꯨꯈꯜꯂꯒꯅ ꯊꯥꯔꯝꯕꯅꯦ ꯑꯗꯣ ꯃꯥꯗꯤ ꯀꯩꯅꯣꯗꯣ ꯄꯥꯜꯂꯛꯏ ꯄꯣꯠꯇꯣ ꯐꯖꯗꯦꯗꯅ ꯄꯤꯛꯄꯅꯤꯅ ꯑꯃ ꯑꯆꯧꯕꯗꯨꯕꯨ ꯊꯥꯒꯅ ꯐꯩꯕ
ꯅꯅ ꯍꯥꯎꯅ ꯍꯦꯟꯒꯦ
ꯍꯥꯥ
ꯅꯥ ꯍꯥꯎ ꯃꯟ ꯂꯩꯦꯕ
ꯑꯩꯗꯤ ꯑꯃ ꯋꯥꯕꯗꯨꯅ ꯍꯥꯎꯕ ꯃ ꯃꯥꯜꯂꯦ
ꯑꯃ ꯋꯥꯕꯨ ꯑꯗꯨꯅ
ꯍꯣꯏ ꯑꯆꯧꯕꯗꯨꯅ
ꯑꯣꯏ ꯁꯨꯡ ꯄꯥꯛ ꯍꯅ ꯄꯥꯝꯖꯈꯤꯗ꯭ꯔꯦ ꯑꯗꯨꯅ ꯈꯪꯗꯦ ꯑꯣꯝꯗꯤ
ꯑ ꯕꯤꯂꯦꯟꯇ꯭ꯔꯤꯁꯦ ꯑꯩꯅ ꯑꯩꯅ ꯍꯥꯎꯔꯤꯁꯦ ꯑꯩꯁꯨ ꯑꯇꯩ ꯑꯇꯩꯗꯤ ꯆꯥꯅꯤꯡꯗꯦꯗ ꯀꯥꯡꯍꯧꯒ ꯏꯔꯣꯝꯃꯒ
ꯀꯗꯤ
ꯀꯥꯡꯍꯥꯎꯈꯩꯔꯣꯝꯕꯒꯗꯤ ꯍꯥꯎꯏ ꯆꯥꯛ ꯀꯩꯅꯣꯒ ꯉꯥꯜꯂꯒ ꯆꯥꯕꯒ
ꯑꯩ ꯁꯨꯡꯃ ꯆꯥꯅꯤꯡꯗꯦ ꯀꯔꯤꯗꯧꯕ ꯍꯧꯖꯗꯣꯏꯅꯣ
ꯍꯥꯎꯒꯅꯤ ꯆꯤꯟꯖꯥꯛ ꯍꯥꯎꯇ꯭ꯔꯁꯨ ꯏꯔꯣꯝꯕ ꯍꯥꯎꯇ꯭ꯔꯁꯨ ꯖꯔ ꯖꯔ ꯆꯦꯟꯖꯪꯒꯗꯧꯅꯦ
ꯑ ꯑꯗꯨ ꯇꯧꯔꯅꯦꯕ ꯁꯤꯒꯤ ꯏꯟꯁꯥꯡꯁꯦ ꯑꯗꯨꯝ ꯂꯧꯔꯅꯤ ꯅꯥꯔꯣꯛ ꯑꯃ ꯉꯧꯔꯅꯤ
ꯑ
ꯍꯔꯦ
ꯂꯣꯏꯔꯦ ꯈꯔ ꯈꯔ ꯁꯝꯖꯤꯜꯂꯒꯦ ꯂꯥꯔ ꯂꯩ ꯑꯗꯨꯗ ꯊꯝꯖꯤꯜꯂꯛꯒꯦ ꯂꯩꯇ꯭ꯔꯕꯨꯗꯤ ꯑꯩꯁꯨ ꯆꯥꯕ ꯌꯥꯅꯕ ꯀꯔꯤ ꯀꯔꯤ ꯁꯤꯟꯒ ꯇꯅꯦ ꯂꯩꯇ꯭ꯔꯗꯤ ꯑꯩ ꯕꯣꯔꯥ ꯍꯧꯕ꯭ꯔꯥ
ꯗꯤ ꯀꯩ ꯉꯔꯧꯅ ꯍꯥꯏꯕ
ꯑꯥꯎ ꯇ꯭ꯔꯥ
ꯑꯣ
ꯀꯅꯣꯅꯦ ꯀ꯭ꯔꯥꯁ ꯀꯥꯞꯅꯤꯗ
ꯇꯥꯎꯕ꯭ꯔꯕ ꯍꯣꯡꯕ꯭ꯔꯣ
ꯑ ꯇꯕ ꯒ꯭ꯔꯥꯁ ꯀꯥꯞꯇꯣ ꯀꯩꯅꯣ ꯇꯧꯕ ꯎꯝ ꯊꯣꯡꯗꯣꯛ ꯀꯕꯨ ꯀꯣ ꯑꯗꯨꯒ ꯃꯥꯒꯤ ꯑꯁ ꯊꯣꯡꯉꯤꯅꯦ ꯅꯪꯁꯨ ꯆꯥꯕ ꯇꯦꯗ ꯇꯧꯔꯤꯁꯦ ꯎ ꯃꯕꯨꯛ ꯃꯕꯨꯛꯀꯤꯁꯔꯨ ꯈꯥꯏ ꯑꯗꯨꯅꯦ ꯑꯗꯨꯒ ꯑꯃ ꯨꯝꯕ ꯀꯩꯀꯥ ꯈꯔ ꯇꯧꯔꯒ ꯃꯌꯥꯡꯂꯦꯟꯒꯤ ꯁꯔꯨꯛ ꯀꯩꯗꯣ ꯑꯗꯨꯅ ꯇꯥꯎꯊꯣꯛꯄ ꯀꯈ꯭ꯔꯦꯗꯅ ꯑꯇꯩꯒꯩꯗꯣ ꯊꯣꯡꯕꯅꯦꯕꯀꯣ ꯑꯗꯨ ꯆꯥꯃꯨꯗꯦꯗ ꯑ ꯃ ꯃꯕꯨ ꯀꯃ ꯄꯥꯒꯥꯏ ꯆꯦ ꯇꯥꯎꯔꯁꯨ ꯈꯔ ꯖꯨꯀꯣ ꯇꯨ ꯈꯔ ꯆꯥꯗꯦꯗꯅ ꯑꯗꯨꯅ ꯇꯥꯎꯈꯤꯕꯗꯨꯗꯤ ꯃꯇꯨꯡꯗꯣ ꯐꯖꯅ ꯇꯥꯎꯈ꯭ꯔꯁꯦꯅ ꯇꯥꯎꯔꯒ ꯚꯕꯣꯛ ꯑꯣ ꯁꯅ ꯊꯣꯡꯉꯦ
ꯑꯣ ꯐꯉ
ꯍ
ꯑꯗꯨꯗꯒꯤ
ꯑꯗꯨꯒ ꯃꯀꯣꯛꯇꯅ ꯉꯧꯔꯦ
ꯍꯣꯏꯄ ꯑ ꯍꯕꯁꯥꯏꯗꯅꯤꯅꯦ
ꯨꯝ ꯆꯥꯔꯦꯅꯦ
ꯑꯣꯝ
ꯑꯃ ꯆꯥꯔꯒ ꯀꯥꯎꯧꯁꯤꯗꯤ ꯑꯗꯨꯝ ꯇꯣꯏꯔꯦꯣꯡ ꯅꯣꯡꯃ ꯀꯜ ꯀꯥꯡꯍꯧ ꯅꯣꯡꯃ ꯅꯅꯤ ꯀꯂ ꯀ ꯍꯣ ꯑꯥꯎ ꯌꯥꯝ ꯁꯥꯏ ꯑꯩꯈꯣꯏ ꯉꯔꯒ ꯌꯥ ꯐ ꯇꯕꯒꯤ ꯀꯥꯍꯧꯕ ꯍ ꯑꯣꯣꯛꯁꯜꯂꯛꯑꯦꯅ ꯉꯥ ꯑꯗꯨꯗ ꯑꯩꯈ ꯃꯥꯅ ꯂꯩꯔꯛꯄ
ꯎꯝ ꯎꯝ ꯅꯪ ꯇꯧꯗꯁꯦ ꯍꯧꯖꯤꯛ ꯆꯥꯛꯇꯣ ꯆꯥꯈꯤꯔꯣꯏꯗꯣꯏꯔꯅꯤꯅ ꯍꯧꯖꯤꯛꯇꯤ
ꯆꯥꯛꯁ
ꯋꯥꯠꯂꯤ ꯑꯗꯨ ꯇꯧꯔꯤꯁꯦ ꯑꯗꯨꯁ
ꯋꯥꯕ
ꯆ ꯀꯊꯣꯛꯑꯅꯤ ꯑꯗꯨꯗꯨ ꯍꯧꯖꯤꯛ ꯀꯩꯗꯧꯗꯣꯏꯕ ꯐꯤ ꯁꯥꯗꯣꯏꯕ
ꯑꯗꯨꯖꯤꯂꯥ ꯑꯩ ꯌꯨꯇ꯭ꯨꯞ ꯌꯦꯡꯉꯤꯁꯤꯅꯦ ꯑꯩ ꯌꯨꯇ꯭ꯌꯨꯞꯇ ꯍꯩ ꯑꯆꯥꯔ ꯁꯦꯝꯕꯒꯤ ꯚꯤꯗꯤꯑꯣꯒꯨꯝꯕ ꯎꯕꯥꯜꯁꯨ ꯌꯦꯡꯉꯤ ꯍꯧꯖꯤꯛ ꯌꯦꯡꯉꯝꯕꯗꯨꯕꯨꯗꯤ ꯑꯩ ꯍꯩ ꯆꯥꯔ ꯁꯦꯝꯕ ꯌꯦꯡꯉꯝꯕꯅꯤ
ꯎ ꯋꯥꯉ ꯌꯦꯉ ꯄꯂ ꯆꯥꯗꯕ
ꯑꯥ
ꯃꯣꯡꯕꯥꯜꯒ ꯁꯥ ꯊꯣꯡꯅ ꯆꯥꯔꯒ ꯅꯪꯩꯅ ꯍꯧꯖꯤꯛ ꯦꯂꯟꯗꯨ ꯆꯥꯗꯣꯏꯅꯦꯕ
ꯑꯩ ꯍꯧꯖꯤꯛ ꯃꯨꯛꯄꯥꯡ ꯌꯦꯡꯗꯦ ꯍꯥꯏꯕ
ꯍꯣꯏ ꯑꯣ ꯑꯗꯨ ꯌꯦꯡꯗꯦꯕ
ꯍꯧꯖꯤꯛ ꯑꯩ ꯍꯌꯦꯡꯖꯥ ꯁꯦꯝꯕ ꯌꯦꯡꯉ ꯉꯝꯕꯅꯦꯕ
ꯍꯥꯏ ꯁꯥꯇ ꯍꯥꯏ ꯁꯥꯔꯅꯗ
ꯏꯟꯅꯣ
ꯑꯅꯧꯕ ꯀꯩꯗ ꯍꯥꯎꯗꯅ ꯑꯗꯨ ꯆꯥꯔ ꯁꯦꯝꯕ ꯀꯩ ꯇꯧꯅꯒꯦ ꯍꯥꯏꯗꯅ ꯇꯥꯎꯅ
ꯍꯩꯅꯧꯗ ꯀꯩꯅꯣ ꯇꯧꯔꯀꯥꯟꯗ ꯍꯧꯖꯤꯛ ꯄꯥꯜꯂꯤꯁꯤꯡꯗꯣ ꯄꯥꯝꯕꯤꯗꯨꯗ ꯃꯌꯥꯝ ꯄꯥꯁꯤꯟꯕꯗꯣ ꯐꯖꯅ ꯌꯖꯨꯠꯇꯨ ꯆꯥꯔꯔꯣꯏ ꯈꯔ ꯍꯦꯛꯇꯣꯛꯄꯤꯗꯗꯤꯦ ꯃꯨꯜꯂꯒ ꯆꯥꯅꯕ ꯈꯔ ꯑꯆꯧꯕ ꯈꯔ ꯈꯥꯝꯃꯒ ꯑꯇꯩꯗ ꯍꯤꯛꯇꯣꯛꯑꯒ ꯆꯥꯔꯁꯤꯡꯗꯣꯛ ꯐ ꯑꯗꯨꯅ ꯆꯦꯛꯈꯥꯏꯔ ꯈꯔ ꯀꯦꯟ ꯇꯧꯋꯦꯕꯀꯣ
ꯂꯖꯥꯎ
ꯑꯗꯨꯗꯨꯒꯤꯅꯦ ꯑꯩꯅ ꯑꯆꯥꯔꯗꯣ ꯁꯦꯝꯈꯤ ꯇꯥꯔꯒꯗꯤ ꯈꯔ ꯂꯩꯔꯒ ꯆꯥꯔꯁꯨ ꯍꯥꯏꯏꯗꯅ ꯍꯩꯅꯧꯗꯨꯁꯨ ꯁꯤꯟꯗꯕꯤ ꯌꯥ ꯀꯨꯝꯗꯕꯤ ꯑꯣꯏꯔꯗꯤ ꯐꯩ ꯌꯥ ꯀꯨꯝꯕꯅꯤꯅ ꯌꯥꯝ ꯆꯥꯕꯁꯨ ꯉꯝꯗꯦ ꯃꯥꯡꯉꯦꯕ ꯇꯥꯃꯨꯏ ꯄꯥꯏꯔꯤ
ꯎꯝ ꯎ ꯎꯝ ꯎꯝ ꯄꯩꯁꯒ ꯑꯗꯨꯗ ꯅ ꯆꯔ ꯇꯧꯗ꯭ꯔ ꯅꯪ ꯌꯦꯅꯤ ꯈꯂ ꯇꯧ ꯁꯣꯥꯎꯗꯨꯔꯕꯣ
ꯏꯂ ꯑꯁ ꯌꯦꯟꯗꯣ ꯑꯩꯅ ꯂꯣꯏꯕꯗꯣ ꯃꯆꯥ ꯄꯤꯛꯇ꯭ꯔꯣꯅꯤꯗꯅꯀꯣ ꯑꯩꯈꯣꯏꯒꯤ ꯌꯦꯡꯒꯣꯟꯗꯣ ꯈꯔ ꯃꯟꯕꯒꯤ ꯒꯤꯅꯦ ꯑꯗꯒꯤ ꯀꯩꯅꯣ ꯍꯥꯟꯅ ꯂꯣꯏꯔꯝꯕ ꯖꯤꯕꯗꯨꯁꯨ ꯃꯄꯤ ꯑꯣꯏꯅ ꯂꯣꯏꯔꯝꯕꯅꯤꯅ ꯈꯔ ꯂꯟꯕ ꯈꯣꯠꯄꯗꯣ ꯃꯥ ꯂꯤꯠꯄ ꯉꯝꯗꯕꯅꯤꯅ ꯀꯩꯁꯨ ꯌꯥꯝ ꯀꯅꯥ ꯈꯜꯂꯨꯗꯕꯗꯨꯣ
ꯑ
ꯆꯨꯗꯨ ꯂꯣꯏꯔꯒꯗꯤ ꯂꯤꯠꯂꯦꯕ ꯈꯪꯕ꯭ꯔꯥ
ꯄꯤꯛꯇꯨ ꯄꯤꯛꯇꯨꯗꯨ ꯂꯣꯏꯔꯒꯗꯤꯁꯨ ꯀꯩꯅꯣ
ꯌꯦꯅꯥꯎꯗꯨꯗꯤ ꯄꯤꯛꯏꯗꯨꯅ ꯉꯥꯅꯨ ꯑꯆꯧꯝ ꯃꯄꯤꯗꯨꯒ ꯌꯦꯡꯅꯧꯔꯗꯤ
ꯍꯣꯏꯅꯦ
ꯉꯥꯅꯨ ꯃꯄꯤꯅ ꯂꯤꯠꯄ ꯉꯝꯗꯕꯗꯣ ꯌꯦꯅꯥꯎꯗꯨꯗꯤ ꯂꯤꯠꯂꯦꯕ ꯍꯥꯟꯅꯗꯤ ꯉꯥꯅꯨꯗꯨ ꯂꯤꯠꯇꯦꯅ ꯑꯗꯨꯝ ꯂꯥꯏꯊꯣꯛꯑꯒ ꯃꯦꯟꯁꯤꯟꯗꯕ ꯑꯍꯣꯕꯗꯣ ꯑꯗꯨ ꯑꯩꯁꯨ ꯋꯥꯈꯜꯁꯦ ꯈꯔ ꯊꯦꯜꯍꯧꯔꯕ ꯑꯗꯨ ꯃꯦꯟ ꯀꯦꯀꯥꯏꯁꯦ ꯈꯜꯍꯥꯎꯗ꯭ꯔꯕ ꯌꯦꯅꯥꯎꯁꯦ ꯍꯥꯞꯆꯤꯜꯂꯕꯀꯣ ꯂꯤꯠꯂꯦ ꯑꯗꯨꯒꯅꯦ ꯑꯩꯣꯏ ꯃꯅꯥꯔꯗ ꯍ ꯗꯣ ꯌꯥꯝ ꯂꯩꯌꯦꯕ ꯑꯃ ꯐꯥ ꯑꯅꯤ ꯐ ꯍꯍꯨꯝ ꯐꯥꯠ ꯇꯧꯗꯅꯀꯣ ꯇꯧꯔꯦ ꯑꯗꯨꯝ ꯍꯧꯗꯣꯡ ꯃꯄꯨꯗꯨꯅ ꯑꯁ ꯍꯦꯃ ꯍꯦꯃꯥ ꯍꯩꯃ ꯏꯆꯥꯅ ꯌꯦꯅꯥꯎ ꯑꯃ ꯄꯨꯔꯛꯑꯕꯣ ꯄ ꯆꯥꯖꯒꯦ ꯄꯨꯔꯛꯏ ꯃꯥꯜꯂꯦ ꯇꯧꯗꯅ
ꯗꯦꯠ ꯁꯥꯕꯤꯅ ꯍꯧꯔꯦ
ꯑꯁ ꯑꯩ ꯊꯃꯣꯏꯁꯦ ꯃꯩ ꯆꯥꯏ ꯑꯗ ꯑꯩ ꯆꯪꯉꯦ
ꯑꯔꯦꯔꯦꯔꯦ ꯆꯪꯉꯦ ꯌꯥꯅꯤ ꯅꯪ ꯋꯥꯏꯗꯩ ꯇꯥꯅꯤꯡꯗꯦ
ꯇꯥꯟꯅꯕꯗꯅꯦ ꯀꯩꯅꯣꯗ ꯆꯦꯟꯁꯤꯟꯈꯤꯕ ꯄꯣꯠ ꯆꯩꯩ ꯃꯔꯛ ꯀꯥꯔꯛꯇ ꯆꯦꯟꯁꯤꯟꯈ꯭ꯔꯕ ꯅꯥꯄꯤ ꯃꯔꯛꯇ ꯊꯤꯕ ꯆꯪꯕꯗꯕꯨꯅꯦ ꯈꯥꯏ ꯇꯣꯛꯑꯔꯅꯦꯅ ꯑꯩꯁꯦ ꯆꯩ ꯄꯥꯏꯔꯒ ꯍꯪꯀꯇꯥꯥ ꯆꯠꯂꯤꯅꯦꯕꯀꯣ ꯈꯪꯗꯦ ꯑꯩꯅꯗꯤ ꯐꯥꯕ ꯐꯪꯗ꯭ꯔꯦ ꯍꯣꯡꯗꯣꯛꯅ ꯐꯪꯗ꯭ꯔꯦ
ꯑꯗꯨꯌꯥꯗꯤ ꯌꯥꯔꯦ
ꯊꯋꯥꯏꯒꯁꯦ ꯇꯤꯛꯅꯤꯛ ꯂꯥꯎꯋꯦ ꯑꯩ ꯈꯜꯂꯨ ꯈꯜꯂꯨꯔꯒ ꯌꯦꯟꯕꯤ ꯑꯣꯂꯗꯤꯡꯉꯁ ꯅꯪ ꯑꯩꯒꯤ ꯖꯄꯅꯤꯁ ꯀꯣꯏꯜ ꯄꯤꯅꯦ ꯍꯥꯏꯇꯥꯔꯦ
ꯀꯣꯜꯗꯣ ꯑꯩꯅ ꯄꯤꯖꯒꯦ ꯍꯥꯏꯔꯦ ꯅꯉꯣꯟꯗ ꯑꯣ ꯍꯌꯦꯡ ꯆꯥꯎꯔꯒ ꯆꯥꯃꯤꯟꯅꯔꯁꯦ ꯍꯥꯏꯔꯦ
ꯆꯥꯎꯔꯒꯅꯦ ꯃꯁꯥꯗ ꯅꯠꯇꯦ ꯃꯔꯨꯝꯁꯨ ꯄꯤꯒꯅꯦ ꯑꯩꯅ
ꯑꯗꯨꯒ ꯅꯪꯅ ꯑꯥ ꯕꯥꯅꯤ ꯀꯣꯏꯅ ꯆꯥꯎꯗꯣꯏꯅꯣ ꯀꯌꯥ ꯆꯥꯎꯗꯣꯏꯅꯣ ꯄꯤꯕ ꯆꯥꯎꯗ꯭ꯔꯥ
ꯑꯗꯨ ꯅꯪꯅ ꯑꯃꯨꯛ ꯂꯣꯏꯐꯝ ꯂꯩꯇꯦ ꯑꯃꯨꯛ ꯍꯥꯏꯔꯛꯑꯦ ꯑꯩꯉꯣꯟꯗ
ꯀꯥꯏꯗꯒꯤꯩ ꯌꯦꯡꯒꯣꯟꯗꯨꯗꯤ ꯆꯥꯎꯁꯨ ꯆꯥꯎꯗꯦ ꯌꯦꯟ ꯅꯥꯎꯐꯥꯎ ꯂꯤꯠꯂꯦ ꯖꯠꯄꯅꯤ ꯁ꯭ꯀꯨꯜ ꯑꯗꯨꯗꯤ ꯎꯁ
ꯑꯗꯨꯒ ꯅꯪꯅ ꯑꯩꯉꯣꯟꯗ ꯑꯃꯨꯛ ꯀꯔꯤꯒꯤ ꯄꯤꯗ꯭ꯔꯤꯅꯣꯅ ꯑꯃꯨꯛ ꯑꯩꯉꯣꯟꯗ ꯑꯃꯨꯛ ꯗꯗꯥꯝꯀꯥ ꯇꯧꯁꯤꯜꯂꯛꯏꯅꯦꯕ ꯍꯧꯖꯤꯛꯁꯦ
ꯊꯕꯛꯁꯤ ꯊꯣꯛꯑꯀꯥꯟꯗ ꯁꯤꯟꯕ
ꯅꯣ ꯏꯗ ꯅꯠꯇꯄ
ꯎ ꯖꯄꯅꯤꯁ ꯁ꯭ꯀꯨꯜꯗ ꯄꯤꯁꯜꯂꯛꯑꯗꯤ ꯍꯥꯏ ꯁꯤꯗꯤ ꯀꯥꯏ ꯊꯝꯒꯅꯤ ꯊꯝꯐꯝ ꯂꯩꯇꯦ ꯇ꯭ꯔꯦ ꯍꯥꯏꯗꯅ